ꯇꯥꯕ꯭ꯔꯣ
ꯇꯥꯏꯌꯦ ꯇꯌꯦ
ꯑꯗꯣ ꯑꯩꯁꯦ ꯅꯪꯉꯣꯟꯗ ꯀꯩꯅꯣꯝ ꯐꯪꯒꯦꯅ ꯇꯧꯕ ꯑꯩꯁꯦ ꯍꯥꯏꯗꯤ ꯄꯤ ꯖꯤꯗ ꯂꯩꯕꯅꯦꯕꯀꯣ ꯑꯗꯣ ꯑꯩꯈꯣꯏ ꯐꯤꯖꯤꯠꯁꯦ ꯌꯥꯝ ꯅꯨꯡꯉꯥꯏꯇ꯭ꯔꯕ ꯑꯗꯨ ꯅꯪꯅ ꯂꯩꯔꯤꯗꯣ ꯄꯤꯖꯤꯔꯥ ꯀꯔꯣ ꯅꯪ ꯍꯧꯖꯤꯛ ꯀꯥꯏ ꯂꯩꯔꯤꯒꯦ
ꯑꯩ ꯍꯧꯖꯤꯛꯁꯦ ꯔꯦꯟ ꯇꯣꯏꯅ ꯍꯣꯡꯗꯣꯛꯂꯦ ꯑꯩ ꯍꯥꯟꯅ ꯄꯤ ꯖꯤꯗ ꯂꯩꯔꯝꯕꯗꯣ ꯅꯨꯡꯉꯥꯏꯇ꯭ꯔꯦꯅ ꯑꯩꯁꯦ ꯍꯧꯖꯤꯛꯇꯤ ꯔꯦꯟ ꯇꯣꯏꯅ ꯍꯣꯡꯗꯣꯛꯂꯦꯕ ꯑꯩꯅ ꯂꯩꯔꯝꯕ ꯄꯤ ꯖꯤꯗꯣ ꯑꯗꯨꯋꯥꯏꯗꯨꯗꯅꯦ ꯑꯣꯏꯔꯤꯁꯦ ꯑꯩ ꯍꯧꯖꯤꯛ ꯔꯦꯟ ꯂꯩꯔꯤꯁꯦ ꯑꯗꯨꯗꯗꯒꯤ ꯈꯔꯕꯨꯗꯤ ꯆꯠꯂꯒꯕꯨꯗꯤ ꯂꯩꯕꯅꯦꯕ ꯑꯩꯗꯣ ꯑꯗꯣ ꯅꯪꯗꯣ ꯀꯩ ꯂꯩꯔꯒꯦ
ꯑꯗꯣ ꯑꯩꯈꯣꯏꯒꯤꯁꯦ ꯍꯥꯏꯗꯤ ꯑꯍꯥꯟꯕ ꯆꯪꯉꯛꯄ ꯃꯇꯝꯗꯗꯤ ꯆꯥꯛ ꯌꯦꯟꯁꯥꯡꯁꯦ ꯍꯥꯎꯋꯦꯕꯀꯣ ꯍꯥꯏꯗꯤ ꯆꯥ ꯅꯣꯡ ꯄꯤꯕꯕꯨ ꯑꯣꯏꯔꯣ ꯑꯌꯨꯛꯇ ꯕ꯭ꯔꯦꯛꯐꯥꯁ ꯄꯤꯔꯅꯤ ꯑꯗꯨꯒ ꯅꯨꯡꯗꯥꯡꯋꯥꯏꯔꯝꯁꯤꯁꯨ ꯃꯣꯏꯅ ꯆꯪꯉꯛꯄ ꯑꯍꯥꯟꯕꯗꯗꯤ ꯕꯤꯁꯀꯨꯠꯀꯥꯁꯦ ꯄꯤꯔꯝꯃꯦꯕꯀꯣ ꯍꯧꯖꯤꯛꯁꯤꯅꯅꯦ ꯆꯥꯛ ꯈꯛꯇꯪ ꯄꯤꯔꯦ ꯑꯗꯨꯁꯨ ꯆꯥ ꯄꯤꯕꯗꯨꯁꯨꯅꯦ ꯃꯇꯝ ꯅꯥꯏꯗꯦꯕ ꯍꯥꯏꯗꯤ ꯃꯣꯏꯅ ꯄꯤꯅꯤꯡꯕ ꯃꯇꯝꯗꯅ ꯈꯔ ꯉꯟꯅ ꯄꯤ ꯈꯔ ꯊꯦꯡꯅ ꯄꯤꯅꯤꯡ ꯀꯥꯟꯗꯅ ꯄꯤ ꯑꯗꯒꯤ ꯑꯌꯨꯛ ꯆꯥꯛꯄ ꯑꯣꯏꯔꯣ ꯍꯥꯏꯗꯤ ꯑꯌꯨꯛꯁꯤꯃ ꯑꯗꯨꯝ ꯃꯣꯏꯒꯤꯗꯤ ꯍꯥꯏꯗꯤ ꯍꯋꯥꯏꯁꯦ ꯑꯗꯨꯝ ꯌꯥꯎꯋꯤꯗꯅ ꯀꯩꯅꯣꯝ ꯇꯧꯔꯦ ꯀꯩꯅꯣꯝ ꯇꯧꯔꯦ ꯑꯗꯨꯗ ꯍꯋꯥꯏꯗꯪ ꯑꯗꯨꯝ ꯊꯣꯡ ꯂꯩꯔꯦ ꯑꯩꯈꯣꯏ ꯏꯟꯖꯥꯡꯗꯨ ꯁꯨꯆꯤꯟ ꯁꯤꯟꯗ꯭ꯔꯕ ꯍꯥꯏꯗꯤ ꯃꯇꯝ ꯃꯇꯝꯒꯤ ꯏꯟꯖꯥꯡꯗꯣ ꯈꯔ ꯊꯣꯡꯉꯗꯤ ꯐꯩꯗꯅ ꯑꯗꯨꯗꯅ ꯑꯩꯁꯦ ꯔꯦꯟꯇ ꯂꯩꯔꯒꯅ ꯏꯁꯥꯅ ꯊꯣꯡꯉꯒ ꯑꯣꯏꯅ ꯆꯥꯁꯤꯔꯅ ꯈꯟꯕ ꯑꯗꯨ ꯅꯪꯒꯤ ꯂꯩꯔꯤꯕ ꯑꯗꯨꯋꯥꯏꯗꯗꯤ ꯀꯥꯛ ꯑꯍꯥꯡꯕ ꯂꯩꯒꯗ꯭ꯔꯣ ꯀꯃꯥꯏꯅ ꯇꯧꯕꯅꯣ
ꯀꯥ ꯑꯍꯥꯡꯕꯁꯦ ꯑꯩꯅ ꯍꯧꯖꯤꯛ ꯂꯩꯅꯔꯤꯕ ꯔꯦꯟꯁꯦ ꯑꯁꯤꯒꯤ ꯃꯄꯨꯁꯤꯗ ꯍꯥꯏꯐꯦꯠ ꯍꯪꯗ꯭ꯔꯗꯤ ꯌꯥꯔꯣꯏꯕ ꯍꯥꯏꯗꯤ ꯅꯪꯗꯣ ꯑꯩꯅ ꯂꯩꯕ ꯔꯦꯟꯁꯤꯗ ꯂꯩꯔꯁꯨ ꯌꯥꯏꯗꯅ ꯍꯥꯏꯗꯤ ꯏꯕꯥꯅꯤꯗꯣ ꯀꯥ ꯄꯨꯟꯗ꯭ꯔꯃꯛꯁꯨ ꯂꯩꯕ ꯃꯐꯝ ꯑꯝꯗ ꯂꯩꯃꯤꯟꯅꯔꯒꯗꯤ ꯑꯗꯨꯝ ꯅꯨꯡꯉꯥꯏꯗꯅ ꯑꯗꯨꯗꯨꯅ ꯑꯩ ꯪꯕꯨꯗꯤ ꯍꯥꯡꯕꯤꯔꯛꯀꯦ ꯑꯗꯣ ꯑꯩꯅ ꯂꯩꯔꯤꯕ ꯔꯦꯟꯁꯦ ꯑꯁ꯭ꯋꯥꯏꯁꯤꯗ ꯑꯇꯣꯞꯄꯁꯨ ꯂꯩꯗꯤ ꯂꯩꯌꯦꯕ ꯃꯌꯥꯝ ꯑꯃ ꯑꯗꯣ ꯁꯤꯡꯒꯜ ꯔꯨꯝꯁꯦ ꯄꯥꯛꯅ ꯐꯪꯗꯕ ꯗꯕꯜꯗꯤ ꯑꯗꯨꯝ ꯍꯥꯡꯉꯒ ꯑꯗꯨꯝ ꯂꯩꯌꯦꯕ ꯗꯕꯜꯗꯗꯤ ꯅꯪ ꯑꯇꯣꯝꯇ ꯂꯩꯔꯒꯗꯤ ꯗꯕꯜꯗꯗꯤ ꯅꯪ ꯀꯩꯁꯨ ꯄꯩꯁꯥ ꯍꯨꯟꯕ ꯉꯝꯂꯛꯑꯣꯏꯑꯕ ꯑꯗꯨꯗꯨꯅ ꯁꯤꯡꯒꯜꯗꯨꯗꯤ ꯄꯥꯛꯅ ꯂꯩꯇꯦꯕ ꯁ꯭ꯋꯥꯏꯗꯗꯤ ꯑꯗꯣ ꯑꯩ ꯍꯪꯗꯤꯦ ꯍꯪꯕꯤꯔꯛꯀꯦ ꯑꯩꯒ ꯑꯩꯅ ꯍꯧꯖꯤꯛ ꯂꯩꯔꯤꯕ ꯔꯦꯟ ꯃꯄꯨꯁꯤꯗ ꯍꯪꯕꯤꯒꯦ ꯑꯗꯨꯗꯨꯒ ꯑꯩ ꯅꯪꯉꯣꯟꯗ ꯑꯗꯨꯝ ꯍꯥꯏꯔꯛꯀꯦꯅꯦꯂꯨꯒꯤꯕꯨꯗꯤ ꯅꯪ ꯀꯔꯝ ꯀꯥꯟꯒꯤꯅꯣ ꯅꯪꯅ ꯄꯥꯝꯃꯤꯁꯦ ꯍꯧꯖꯤꯛ ꯍꯧꯖꯤꯛ ꯅꯣꯡꯅꯤꯡꯉꯕ꯭ꯔꯣ ꯅꯠꯇ꯭ꯔꯒ ꯀꯃꯥꯏꯅ ꯇꯅꯣ
ꯍꯧꯖꯤꯛ ꯍꯧꯖꯤꯛ ꯍꯥꯏꯁꯦ ꯍꯟꯗꯛ ꯊꯥꯒꯤꯗꯤ ꯑꯩꯒꯤꯁꯦ ꯄꯩꯁꯥ ꯄꯤꯁꯤꯟꯈ꯭ꯔꯦꯕꯀꯣ ꯑꯗꯨꯅꯅꯦ ꯃꯊꯪ ꯊꯥꯒꯤ ꯌꯧꯗ꯭ꯔꯤꯀꯥꯟꯒꯤ ꯃꯔꯛꯁꯦ ꯁꯤꯗ ꯅꯪꯅ ꯈꯔ ꯍꯥꯏꯗꯤ ꯊꯤꯔꯛꯑꯣ ꯍꯥꯏꯗꯤ ꯅꯪꯒꯤꯗꯨꯗ ꯍꯒ ꯅꯪꯪ ꯑꯗꯨꯗ ꯂꯩꯔꯒꯦ ꯑꯗꯨꯒ ꯍꯥꯡꯗ꯭ꯔꯒꯅ ꯑꯩꯁꯦ ꯑꯇꯣꯞꯄ ꯑꯄ ꯃꯐꯝ ꯑꯃ ꯍꯥꯏꯗꯤ ꯑꯗꯣ ꯑꯅꯛꯄꯗ ꯂꯩꯗꯅ ꯑꯗꯨꯗ ꯑꯗꯨꯃꯥꯏꯅ ꯂꯩꯔꯒꯦꯕꯀꯣ ꯑꯗꯨꯅ ꯍꯥꯏꯗꯤ ꯀꯥ ꯅꯅꯨꯡꯗꯨꯗ ꯐꯦꯟ ꯅꯣꯡ ꯄꯥꯜꯂꯤꯕ꯭ꯔꯥ ꯅꯪꯒꯤꯗꯨ ꯐꯦꯟ ꯅꯅꯨꯡ ꯌꯥꯎꯔꯤꯕ꯭ꯔꯥ ꯍꯥꯏꯗꯤ ꯃꯩꯒꯤ ꯀꯩꯀꯩ ꯄꯩꯁꯥꯁꯤꯅ ꯀꯃꯥꯏꯅ ꯇꯧꯔꯤꯣ ꯍꯥꯏꯗꯤ ꯃꯩꯒ ꯏꯁꯤꯡꯉꯈꯤꯕ ꯄꯩꯁꯥꯁꯦ ꯃꯣꯏꯅ ꯂꯧꯕꯁꯨ ꯌꯥꯎꯏꯤ ꯑꯗꯒꯤ ꯂꯧꯗꯕꯁꯨ ꯌꯥꯎꯋꯤꯗꯨꯅ ꯑꯗꯨ ꯅꯪꯒꯤ ꯂꯩꯗꯨꯅ ꯀꯃꯥꯏꯅ ꯇꯧꯕꯅꯣ
ꯑꯩꯒꯤ ꯂꯩꯕ ꯍꯥꯏꯁꯦ ꯑꯩꯒꯤꯁꯦ ꯀꯩꯅꯣꯕꯨꯗꯤ ꯐꯦꯟ ꯀꯩꯀꯥꯁꯦ ꯄꯤꯗꯦꯕ ꯐꯃꯨꯡꯁꯤꯗꯤ ꯄꯤꯌꯦꯕꯀꯣ ꯃꯣꯄꯥꯛ ꯌꯥꯎꯗꯕꯤꯗ ꯀꯥꯡꯊꯣꯟꯗ ꯀꯥꯡꯊꯣꯟꯅꯦꯕ ꯄꯤꯔꯤꯁꯦ ꯑꯗꯣ ꯀꯥꯡꯊꯣꯟꯁꯤꯕꯨꯗꯤ ꯃꯣꯏꯅ ꯄꯤꯖꯩ ꯑꯗꯨꯒ ꯐꯦꯟ ꯀꯩꯀꯥꯁꯤꯗꯤ ꯅꯪꯅ ꯁꯥꯟꯅ ꯂꯩ ꯄꯖꯗꯣꯏꯅꯦ ꯑꯗꯣ ꯅꯪ ꯐꯦꯟ ꯀꯩꯀꯥ ꯍꯥꯏꯗꯤ ꯂꯩꯗꯨꯕ ꯈꯣꯠꯇꯨꯕ ꯂꯩꯔꯒꯁꯒꯤ ꯐꯦꯟ ꯑꯇꯣꯞꯄ ꯑꯩ ꯍꯥꯟꯅ ꯃꯃꯥꯡ ꯃꯃꯥꯡꯗ ꯑꯃꯗꯤ ꯂꯩꯌꯦꯕ ꯀꯩꯁꯨ ꯌꯥꯝ ꯀꯨꯏꯅꯗꯤ ꯁꯤꯖꯤꯟꯅꯕ ꯑꯣꯏꯈꯤꯗꯦꯕ ꯑꯩꯗꯣ ꯑꯩꯗꯣ ꯑꯅꯤ ꯁꯨꯔꯦꯗꯅ ꯍꯧꯖꯤꯛ ꯍꯧꯖꯤꯛ ꯑꯩꯅ ꯐꯦꯟ ꯑꯃ ꯄꯥꯜꯂꯤꯁꯤꯒ ꯑꯗꯒꯤ ꯄꯥꯟꯅꯗꯕ ꯑꯃꯒ ꯂꯩꯌꯦꯕ ꯑꯁꯤꯁꯦ ꯅꯪ ꯂꯧꯒꯥꯏꯁꯨ ꯑꯗꯨꯝ ꯂꯧꯑꯣꯣꯕ ꯑꯗꯣ ꯄꯩꯁꯥꯁꯦ ꯁꯨꯃꯥꯏꯅ ꯇꯧꯋꯦ ꯃꯣꯏ ꯔꯦꯟꯁꯦ ꯄꯩꯁꯥꯗꯤ ꯑꯗꯨꯝ ꯈꯔꯗꯤ ꯆꯥꯎꯋꯦꯕ ꯁꯤꯡꯒꯜ ꯑꯣꯏꯖꯔꯁꯨ ꯗꯕꯜꯁꯤ ꯗꯕꯜꯁꯤꯅ ꯑꯃꯨꯛ ꯀꯃꯥꯏꯅ ꯇꯧꯒꯦꯅ ꯍꯥꯏꯔꯒ ꯇꯪꯈꯥꯏ ꯇꯪꯈꯥꯏ ꯍꯨꯟꯕꯅꯤꯅ ꯈꯔ ꯐꯩꯗꯅ ꯅꯪ ꯑꯇꯣꯞꯄ ꯑꯃꯒ ꯂꯩꯃꯤꯟꯅꯔꯒꯗꯤ ꯑꯗꯣ ꯁꯤꯡꯒꯜꯁꯤꯗꯤ ꯅꯥꯇꯣꯝꯇ ꯂꯩꯗꯣꯏꯅꯤꯅ ꯄꯩꯁꯥꯁꯤꯗꯤ ꯑꯗꯨꯝ ꯈꯔꯗꯤ ꯆꯥꯎꯋꯦ ꯑꯗꯣ ꯂꯤꯁꯤꯡ ꯃꯥꯄꯜ ꯑꯁꯨꯃꯥꯏꯅ ꯑꯣꯏꯌꯦꯕ ꯔꯦꯟꯒꯤ ꯄꯩꯁꯥꯁꯦ ꯑꯗꯣ ꯅꯪ ꯅꯥꯇꯣꯝꯇ ꯍꯨꯟꯕꯁꯦ ꯉꯝꯗꯣꯏꯔꯕ ꯂꯤꯁꯤꯡ ꯃꯥꯄꯜꯁꯦ ꯑꯗꯣ ꯅꯪꯅ ꯉꯝꯃꯣꯏ ꯍꯥꯏꯔꯒꯗꯤ ꯀꯥ ꯈꯤꯇꯪ ꯄꯤꯛꯄ ꯑꯃꯁꯨ ꯂꯩꯗꯨꯗꯨꯅ ꯑꯃꯨꯛ ꯂꯤꯁꯤꯡ ꯇꯔꯨꯛꯀ ꯆꯥꯝꯃꯉꯥ ꯁꯨꯃꯥꯏꯅ ꯑꯣꯏꯔꯛꯀꯗꯣꯏꯅꯦꯕ ꯑꯗꯣ ꯅꯪ ꯀꯔꯝꯕ ꯄꯥꯝꯃꯤꯅꯣ
ꯑꯗ ꯑꯩꯁꯦ ꯏꯊꯟꯗ ꯂꯩꯕꯅꯗꯤ ꯄꯥꯝꯃꯦꯕ ꯍꯥꯏꯦ ꯃꯤꯒ ꯂꯩꯃꯤꯟꯅꯕ ꯍꯥꯏꯔꯤꯁꯦ ꯑꯩꯈꯣꯏꯒꯤ ꯂꯝꯒꯤ ꯃꯆꯥ ꯆꯤꯟꯖꯥꯛ ꯀꯩ ꯀꯩ ꯃꯥꯟꯅꯕ ꯑꯣꯏꯔꯗꯤ ꯐꯩ ꯑꯇꯣꯞꯄ ꯂꯝꯒꯤ ꯃꯆꯥꯗꯨꯗꯤ ꯍꯥꯏꯗꯤ ꯆꯤꯟꯖꯥꯛꯁꯨ ꯃꯥꯟꯅ ꯂꯣꯏ ꯃꯈꯜꯕꯨ ꯑꯣꯏꯔꯣ ꯍꯥꯏꯗꯤ ꯃꯥꯅꯗ ꯂꯄꯅꯤꯅ ꯑꯩꯁꯨ ꯇꯜꯂꯦꯕꯀ ꯀꯣ ꯍꯥꯏꯗꯤ ꯑꯩꯈꯣꯏ ꯑꯉꯥꯡ ꯑꯃꯕꯨꯗꯤ ꯍꯟꯗꯛ ꯁꯤ ꯆꯪꯉꯛꯄ ꯌꯥꯏꯑꯅ ꯍꯥꯏ ꯀꯣ ꯑꯣ ꯑꯗ ꯃꯥꯁꯤ ꯆꯪꯉꯛ ꯇꯥꯔꯗꯤ ꯑꯩꯒ ꯅꯛꯅꯕ ꯇꯥꯔꯗꯤ ꯃꯥꯒ ꯑꯩꯒ ꯄꯨꯟꯅ ꯀꯥ ꯑꯝꯇꯗ ꯂꯩꯃꯤꯟꯅꯕ ꯌꯥꯏꯗꯅ ꯑꯗꯨꯃꯥꯏꯅ ꯑꯗꯨ ꯅꯪ ꯍꯧꯖꯤꯛ ꯍꯥꯏꯔꯤꯕ ꯇꯔꯨꯛꯀꯤꯗꯣ ꯑꯗꯨꯏꯗꯣ ꯑꯩꯉꯣꯟꯗ ꯐꯣꯇꯣ ꯑꯣꯏꯔꯛ ꯑꯣ ꯑꯗꯨꯩ ꯀꯀꯥꯗꯣ ꯍꯥꯏꯔꯞ ꯊꯥꯔꯛꯑꯣꯕꯀꯣ ꯍꯥꯏꯗꯤ ꯐꯦꯟ ꯀꯩꯀꯥꯗꯨꯁꯨ ꯅꯪꯒꯤ ꯂꯩ ꯍꯥꯏꯕꯗꯤ ꯅꯪꯒꯤ ꯑꯗꯣ ꯍꯜꯂꯧꯔꯁꯨ ꯑꯩ ꯑꯗꯨꯝ ꯂꯧ ꯍꯥꯏꯗꯤ ꯍꯧꯖꯤꯛꯇꯤ ꯁꯥꯕꯅꯤꯅ ꯐꯦꯟ ꯌꯥꯎꯗ꯭ꯔꯗꯤ ꯉꯝꯃꯣꯏꯕ ꯑꯗꯒꯤ ꯑꯩꯁꯦ ꯀꯩꯒꯨꯝꯕ ꯔꯦꯟꯇ ꯂꯩ ꯇꯥꯔꯗꯤ ꯀꯣꯜ ꯂꯤꯛꯀꯒꯤ ꯀꯣꯜ ꯂꯤꯛ ꯍꯥꯏꯁꯦ ꯑꯩꯒꯤ ꯄꯨꯈꯝ ꯇꯦꯡꯀꯣꯛꯄ ꯕꯨꯗꯤ ꯂꯩꯔꯦ ꯑꯗꯨꯒ ꯒ꯭ꯌꯥꯁꯇꯣꯡ ꯀꯩꯀꯩꯗꯁꯨ ꯂꯣꯏ ꯂꯩꯗꯣꯔꯤꯕꯅꯤ ꯑꯗꯨ ꯀ꯭ꯌꯥꯁ ꯅꯣꯡꯒꯤ ꯄꯩꯁꯥꯗꯨꯗꯤ ꯑꯗꯨꯀꯥꯟꯗ ꯍꯥꯏꯗꯤ ꯑꯗꯨꯋꯥꯏꯗꯗꯤ ꯀꯌꯥ ꯀꯃꯥꯏꯅ ꯇꯧꯒꯦ
ꯒꯌꯥꯁꯀꯤ ꯄꯩꯁꯥꯁꯦ ꯑꯗꯨꯝ ꯇꯥꯡꯗꯤ ꯇꯥꯡꯉꯦ ꯁ꯭ꯋꯥꯏꯗꯗꯤ ꯇꯥꯡꯅꯔꯦꯗꯅ ꯑꯗꯨꯗꯨꯅ ꯍꯧꯖꯤꯛꯁꯦ ꯒ꯭ꯌꯥꯁꯀꯤ ꯄꯩꯁꯥꯁꯦ ꯂꯤꯁꯤꯡ ꯑꯃ ꯁꯨꯃꯥꯏꯅ ꯌꯧꯔꯕꯅꯦꯕ ꯍꯥꯟꯕ ꯈꯛꯇꯪꯗ ꯑꯗꯣ ꯅꯪꯅ ꯗꯥꯏꯔꯦꯛ ꯅꯧꯅ ꯂꯩꯕꯗ ꯉꯥꯏꯔꯤꯀꯥꯟꯅ ꯑꯗꯨꯃꯥꯏꯅ ꯑꯣꯏꯔꯒꯗꯤꯀꯣ ꯈꯔ ꯄꯩꯁꯥꯁꯦ ꯂꯤꯁꯤꯡ ꯑꯃꯒ ꯆꯅꯤ ꯑꯗꯨꯃꯥꯏꯅ ꯑꯣꯏꯗꯣꯏꯅꯦꯕꯀꯣ ꯑꯗꯣ ꯍꯥꯟꯕ ꯈꯛꯇꯪ ꯑꯣꯏꯔꯒꯅ ꯂꯤꯁꯤꯡ ꯀꯩꯅꯣ ꯂꯤꯁꯤꯡ ꯌꯧꯔꯣꯏ ꯀꯩꯅꯣ ꯑꯣꯏꯗꯣꯏꯕ ꯂꯨꯄꯥ ꯆꯃꯥꯄꯜ ꯆꯃꯥꯄꯜ ꯑꯁꯨꯃꯥꯏꯅ ꯑꯣꯏꯗꯣꯏꯕ ꯆꯅꯤꯄꯥꯜ ꯆꯃꯥꯄꯜ ꯁꯨꯃꯥꯏꯅ
ꯍꯣꯏ ꯌꯥꯏꯦ ꯑꯗꯣ ꯍꯥꯏꯗꯤ ꯑꯩꯅ ꯀꯩꯒꯨꯝꯕ ꯁꯇꯥꯏꯜ ꯂꯩꯔꯅꯤ ꯅ ꯍꯥꯏꯇꯥꯔꯦ ꯈꯪꯉꯛꯀꯥꯟꯗꯣ ꯑꯗꯣ ꯅꯪꯒꯤ ꯑꯅꯛꯄ ꯍꯥꯏꯗꯤ ꯑꯩꯈꯣꯏꯅ ꯊꯥꯡꯕ ꯈꯣꯠꯄꯁꯨ ꯉꯝꯃꯣꯏꯗꯕꯅꯤꯅ ꯑꯅꯛꯄꯗ ꯍꯥꯟꯕ ꯑꯃ ꯂꯩ ꯍꯥꯏ ꯇꯥꯔꯗꯤ ꯑꯗꯨꯗꯩ ꯑꯣꯏꯅ ꯂꯧꯔꯒꯦ ꯑꯗꯣ ꯃꯩꯒꯤ ꯕꯖꯥꯔꯁꯦ ꯃꯣꯏꯅ ꯄꯨꯂꯞ ꯊꯤ ꯍꯥꯏꯗꯤ ꯇꯣꯉꯥꯟꯅ ꯄꯩꯁꯥ ꯑꯦꯛꯁꯇ꯭ꯔꯥ ꯂꯧꯅ ꯍꯥꯏꯇꯥꯔꯒꯗꯤ ꯏꯟꯗꯛꯁꯟꯕꯨ ꯑꯣꯏꯔꯣ ꯔ ꯀꯔꯕꯨ ꯑꯣꯏꯔꯣ ꯑꯗꯨꯃꯥꯏꯅ ꯁꯤꯖꯤꯟꯅꯔꯁꯨ ꯌꯥꯏꯗꯅ ꯌꯥꯔꯣꯏꯗ꯭ꯔꯣ
ꯌꯥꯏꯌꯦꯦ ꯍꯥꯏꯗꯤꯅꯦ ꯅꯪ ꯃꯩꯒꯤ ꯄꯩꯁꯥ ꯑꯗꯨꯃꯥꯏꯅ ꯊꯤꯗꯣꯔꯤꯕꯅꯤꯅ ꯃꯩꯒꯤ ꯄꯩꯁꯥꯁꯦ ꯊꯤꯔꯔꯣꯏ ꯀꯩꯒꯤꯅꯣꯅ ꯍꯥꯏꯔꯒ ꯍꯧꯖꯤꯛꯀꯤ ꯔꯦꯟꯀꯤ ꯄꯩꯁꯥ ꯊꯤꯕꯁꯤꯗ ꯑꯗꯨꯝ ꯌꯥꯎꯈ꯭ꯔꯕꯅꯦꯕ ꯃꯩꯒꯤ ꯄꯩꯁꯥꯁꯤꯗꯤ ꯑꯗꯨꯝ ꯐ꯭ꯔꯤ ꯑꯣꯏꯔꯗꯣꯏꯅꯦꯕ ꯑꯗꯨꯗ ꯑꯗꯨꯝ ꯄꯨꯂꯞ ꯌꯥꯎꯈ꯭ꯔꯕꯅꯤꯅ ꯑꯗꯨꯅ ꯅꯪꯅ ꯁꯤꯖꯤꯟꯅꯅꯤꯡꯕ ꯆꯥꯡ ꯐꯥꯎ ꯁꯤꯖꯤꯟꯅꯕ ꯌꯥꯏꯑꯕ ꯑꯗꯨ ꯁꯤꯖꯤꯟꯅꯕ ꯍꯥꯏꯁꯦ ꯅꯪ ꯀꯩꯅꯣ ꯇꯧꯋ ꯍꯥꯏꯗꯤ ꯃꯩꯒꯤ ꯄꯩꯁꯥꯗꯣ ꯊꯤꯔꯤꯕꯅꯤꯅ ꯏꯟꯗꯛꯁꯟ ꯀꯩꯀꯥꯗꯣ ꯑꯌꯥꯝꯕꯅ ꯑꯗꯨꯗ ꯑꯣꯏꯅ ꯁꯤꯖꯤꯟꯅꯧꯕ ꯏꯟꯁꯥꯡꯕꯨ ꯊꯣꯡꯕ ꯑꯣꯏꯔꯣ ꯑꯗꯒꯤ ꯆꯥꯛ ꯊꯣꯡꯕꯒꯤ ꯍꯥꯏꯔꯒꯅ ꯅꯪ ꯔꯥꯏꯁ ꯀꯨꯀꯔ ꯀꯩꯀꯥ ꯁꯤꯖꯤꯟꯅꯕ ꯌꯥꯏꯗꯅ ꯑꯗꯨꯃꯥꯏꯅ ꯑꯣꯏꯅ ꯇꯧꯒꯗꯧꯕ꯭ꯔꯥ ꯏꯟꯗꯛꯁꯟ ꯈꯛꯇꯪ ꯁꯤꯖꯤꯟꯅꯒꯦ ꯍꯥꯏꯔꯒꯁꯨ ꯌꯥꯗꯤ ꯌꯥꯏ ꯍꯥꯏꯗꯤ ꯏꯟꯗꯛꯁꯟꯗ ꯊꯥꯡꯒꯠꯄ ꯌꯥꯕ ꯅꯪ ꯀꯨꯀꯔꯒ ꯈꯥꯡꯒ ꯑꯗꯒꯤ ꯑꯇꯣꯞꯄ ꯀꯣꯟ ꯑꯃꯅꯤꯒ ꯑꯗꯨꯃꯥꯏꯅ ꯂꯩꯁꯤꯟꯗꯕ ꯌꯥꯔꯣꯏꯕ ꯑꯗꯨꯏꯅꯦ ꯑꯩꯅ ꯍꯥꯏꯔꯤꯁꯤ ꯅꯪ ꯄꯩꯁꯥꯗꯣ ꯃꯌꯥꯝ ꯆꯠꯀꯗ꯭ꯔꯥ ꯍꯥꯏꯕꯒꯤ ꯑꯗꯨꯒ ꯑꯗꯨꯅꯦꯕꯅ ꯍꯥꯏꯔꯤꯁꯤꯅ
ꯑꯗꯨꯗꯣ ꯑꯩ ꯂꯩꯒꯦꯕꯨꯗꯤ ꯈꯜꯂꯦꯕꯀꯣ ꯍꯥꯏꯗꯤ ꯏꯟꯁꯥꯡ ꯀꯩꯀꯩꯗꯣ ꯍꯥꯎꯗ꯭ꯔꯕꯅꯦ ꯑꯩꯁꯦ ꯀ꯭ꯂꯥꯁ ꯑꯗꯨ ꯍꯜꯂꯛꯄꯗ ꯏꯟꯗꯥꯟꯁ ꯍꯥꯎ ꯁꯥꯖꯦ ꯍꯟꯗꯛꯁꯨ ꯀꯟꯅ ꯅꯥꯔꯨꯔꯦꯕ ꯍꯥꯏꯗꯤ ꯆꯈꯥꯎ ꯁꯣꯛꯄꯒꯤꯀꯣ ꯍꯥꯏꯗꯤ ꯆꯥꯛ ꯏꯁꯤꯡꯗꯣ ꯐꯖꯅ ꯆꯥꯗ꯭ꯔꯕꯅꯤꯅ ꯍꯥꯏꯗꯤ ꯇꯤꯐꯤꯟ ꯄꯨꯒꯦ ꯈꯜꯂ ꯑꯗꯣ ꯃꯣꯏꯒꯤꯁꯦ ꯍꯥꯎꯗ꯭ꯔꯕꯅꯤꯅ ꯑꯩꯁꯦ ꯄꯩꯁꯥ ꯇꯤꯡꯉꯒ ꯑꯗꯨꯝ ꯆꯥ ꯆꯥꯔꯕꯗꯣ ꯏꯊꯟꯗ ꯀꯩꯅꯣ ꯂꯩꯔꯀꯥꯟꯗꯗꯤ ꯍꯥꯏꯗꯤ ꯑꯩꯅ ꯕ꯭ꯔꯦꯛꯐꯥꯁꯁꯦ ꯐꯖꯅ ꯍꯥꯏꯗꯤ ꯍꯜꯨꯋꯥꯕꯨ ꯑꯣꯏꯔꯣ ꯑꯗꯒꯤ ꯐ꯭ꯔꯥꯏ ꯔꯥꯏꯁꯄꯨ ꯑꯣꯏꯔꯣ ꯈꯔ ꯌꯦꯔꯨꯝ ꯀꯩꯀꯩ ꯐꯨꯠꯂ ꯈꯣꯠꯂꯒ ꯄꯨꯖꯕꯗꯨ ꯌꯥꯏꯗꯅ ꯏꯊꯟꯗ ꯂꯩ ꯇꯥꯔꯗꯤ ꯑꯗꯨꯒꯤꯅꯦꯕ ꯑꯩꯁꯨ ꯋꯥꯈꯜꯁꯨꯁꯨ ꯑꯃꯨꯛ ꯈꯜ ꯂꯩꯛꯁꯦ ꯍꯥꯏꯗꯤ ꯑꯗꯨꯗ ꯅꯪꯁꯨ ꯂꯩꯔꯦ ꯍꯥꯏꯔꯕꯅꯤꯅ ꯅꯪꯒꯤ ꯃꯅꯥꯛꯇ ꯂꯩꯅꯤꯡꯕ ꯍꯥꯏꯇꯥꯔꯦ ꯍꯥꯏꯗꯤ ꯏꯕꯥꯅꯤ ꯊꯕꯛ ꯑꯃꯕꯨ ꯆꯠꯂꯣ ꯑꯗꯒꯤ ꯍꯣ ꯍꯥ ꯍꯥꯏꯗꯤ ꯏꯁꯥ ꯑꯅꯥ ꯑꯌꯦꯛꯄꯨ ꯌꯥꯎꯔꯣꯏ ꯀꯥꯟꯅꯦꯩꯗꯨ ꯄꯨꯟꯅ ꯆꯠꯃꯤꯟꯅꯕ ꯌꯥꯏ ꯗꯅ ꯑꯗꯨ ꯅꯣꯏ ꯑꯗꯨꯋꯥꯏꯗꯣ ꯍꯥꯏꯗꯤ ꯏꯟꯁꯥꯡ ꯅꯥꯄꯤꯒꯔꯗꯤ ꯍꯣꯡꯕ꯭ꯔꯣ ꯄꯣꯠ ꯆꯩ ꯀꯃꯥꯏꯅ ꯇꯧꯒꯦ
ꯏꯟꯁꯥꯡ ꯅꯥꯄꯤꯁꯦ ꯑꯗꯨꯝ ꯍꯣꯡꯉꯦꯗ ꯑꯗꯨꯗ ꯂꯩꯔꯤ ꯑꯗꯨꯒ ꯑꯗꯨꯋꯥꯏꯗ ꯀꯩꯅꯣ ꯇꯧꯔꯤꯗꯣ ꯍꯥꯏꯔꯨꯔꯒꯗꯤ ꯑꯩꯅ ꯂꯩꯔꯤꯕ ꯁ꯭ꯋꯥꯏꯁꯤꯗꯅ ꯄꯩꯁꯥꯗꯤ ꯍꯣꯡꯉꯦꯕ ꯑꯗꯩ ꯆꯦꯡꯕꯨ ꯑꯣꯏꯔꯣ ꯆꯦꯡꯁꯤꯅ ꯑꯃꯨꯛ ꯀꯦꯖꯤꯗ ꯂꯨꯄꯥ ꯅꯤꯐꯨꯅꯤꯊꯣꯏ ꯅꯤꯐꯨ ꯍꯨꯝꯗꯣꯏ ꯁꯨꯃꯥꯏꯅ ꯄꯤꯑꯕ ꯑꯗꯨꯋꯥꯏꯗꯨꯅ ꯅꯤꯐꯨ ꯇꯔꯦꯠ ꯑꯁꯨꯃꯥꯏ ꯌꯥꯡꯈꯩ ꯁꯨꯃꯥꯏꯅ ꯄꯤꯗꯅ ꯑꯗꯣ ꯑꯩꯒꯤ ꯁ꯭ꯋꯥꯏꯁꯤꯗꯅ ꯑꯃꯨꯛ ꯄꯩꯁꯥꯗꯣ ꯑꯗꯨꯃꯥꯏꯅ ꯐꯅꯌꯥꯝ ꯑꯗꯨꯃꯥꯏꯅ ꯍꯣꯡꯗꯤꯦ ꯍꯣꯡꯉꯦ ꯑꯗꯣ ꯂꯩꯕ ꯈꯣꯠꯄꯁꯨ ꯌꯥꯝ ꯅꯨꯡꯉꯥꯏꯌꯦ ꯁ꯭ꯋꯥꯏꯗꯗꯤ ꯍꯥꯏꯗꯤ ꯏꯆꯤꯛ ꯆꯤꯛꯑꯒꯀꯣ ꯒꯥꯔꯤ ꯐꯣꯟꯕꯍꯔꯣ ꯃꯣꯏ ꯕꯍꯔꯣ ꯎꯝ
ꯍꯥꯏꯣ ꯍꯥꯏꯣ
ꯑꯗꯨꯃꯥꯏꯅ ꯇꯧꯋꯦ ꯑꯗꯣ ꯅꯪ ꯀꯩꯅꯣ ꯇꯧꯔꯒꯗꯤ ꯊꯥꯗꯣ ꯐꯥꯗ꯭ꯔꯤꯀꯥꯟꯗ ꯅꯪ ꯑꯗꯨꯝ ꯍꯥꯏꯔꯛꯑꯣ ꯑꯩ ꯑꯗꯨꯝ ꯃꯄꯨꯁꯤꯒ ꯉꯥꯡꯅꯔꯒ ꯑꯗꯨꯃꯥꯏꯅ ꯇꯧꯔꯒ ꯅꯪꯗꯣ ꯂꯩꯕ ꯈꯣꯠꯄꯒꯤꯗꯣ ꯑꯩ ꯑꯗꯨꯝ ꯉꯥꯡꯅꯒꯦꯕ ꯑꯗꯨꯒꯤꯗꯤ
ꯍꯣꯏ ꯑꯗꯨꯣꯏꯁꯦ ꯍꯟꯗꯛ ꯊꯥꯦ ꯁꯦ ꯍꯟꯗꯛ ꯊꯥꯁꯤꯗꯤ ꯑꯩ ꯁꯤꯗ ꯂꯩꯗ ꯌꯥꯔꯕ ꯍꯥꯏꯗꯤ ꯄꯩꯁꯥ ꯄꯤꯁꯤꯟꯒꯦ ꯊꯥ ꯄꯤꯁꯤꯟꯈ꯭ꯔꯕꯅꯦ ꯑꯗꯨ ꯃꯊꯪ ꯊꯥ ꯍꯧꯒꯠꯂꯛ ꯆꯠꯇ꯭ꯔꯤꯀꯥꯟꯁꯦ ꯑꯩꯁꯦ ꯍꯌꯦꯡ ꯃꯊꯪ ꯁꯨꯇꯤ ꯂꯩꯕꯀꯥꯟꯗꯣ ꯅꯪ ꯃꯅꯥꯛꯇ ꯂꯥꯛꯑꯒꯦꯕꯀꯣ ꯑꯗꯨꯒ ꯅꯪꯒꯤ ꯂꯩꯐꯝ ꯈꯣꯠꯐꯝ ꯀꯥꯗ ꯀꯃꯥꯏꯅ ꯇꯧꯋꯤ ꯈꯣꯠꯂꯦꯅ ꯍꯥꯏꯗꯤ ꯑꯩꯅ ꯍꯧꯖꯤꯛꯇꯨ ꯂꯩꯔꯒꯦꯅ ꯗꯥꯏꯔꯦꯛ ꯍꯥꯏꯖꯤꯜꯂꯨꯔꯦꯅ ꯈꯜꯂꯣ ꯍꯌꯦꯡ ꯂꯥꯛꯑꯀꯥꯟꯗ ꯑꯩꯅ ꯄꯥꯝꯗꯕ ꯀꯥꯗꯣ ꯑꯣꯏꯔꯝꯃꯗꯤ ꯅꯪꯁꯨ ꯍꯥꯏꯗꯤ ꯃꯤꯗ ꯑꯃꯨꯛ ꯀꯥ ꯕꯨꯛ ꯇꯧꯁꯤꯟꯗꯣꯔꯤꯕꯃꯤꯅ ꯅꯨꯡꯉꯥꯏꯇꯦꯗ ꯑꯗꯨꯃꯥꯏꯅ ꯌꯦꯡꯉꯒꯦ ꯅꯪ ꯑꯗꯨꯝ ꯍꯥꯡꯗꯔꯣ ꯀꯃꯥꯏꯅ ꯇꯧꯕꯅꯣ ꯑꯩꯅ ꯂꯥꯛꯑꯝꯗꯥꯏꯗ ꯄꯥꯎꯕꯨꯗꯤ ꯍꯥꯎꯀꯦ
ꯍꯣꯏ ꯐꯥꯎꯔꯛꯎ ꯄꯥꯎꯕꯨꯗꯤ ꯑꯗꯣ ꯑꯩꯁꯦ ꯑꯗꯨꯝ ꯐ꯭ꯔꯤꯕꯨꯗꯤ ꯑꯣꯏꯅꯤ ꯀꯩꯁꯨ ꯍꯧꯖꯤꯛꯇꯤ ꯀꯣꯂꯦꯖ ꯀꯩꯀꯥꯝ ꯀꯥꯟꯅꯕ ꯃꯇꯝ ꯅꯠꯇꯕꯕꯅꯤꯅꯀꯣ ꯚꯦꯀꯦꯁꯟ ꯄꯤꯕ ꯇꯥꯏꯃꯤꯡ ꯑꯣꯏꯕꯅꯤꯅ ꯍꯧꯖꯤꯛꯇꯤ ꯀꯩꯁꯨꯝꯕꯨꯗꯤ ꯀꯥꯏꯗꯦ ꯅꯪ ꯑꯗꯨꯝ ꯇꯧꯔꯛꯅꯤꯡꯕ ꯀꯥꯟꯗ ꯑꯗꯨꯝ ꯄꯥꯎꯗꯣ ꯄꯥꯎꯗꯣ ꯑꯗꯨꯝ ꯐꯥꯎ ꯍꯧꯔꯛꯑꯣ ꯇꯧꯔꯛꯑꯣ ꯑꯗꯨꯒ ꯑꯗꯨꯝ ꯌꯥꯔꯅꯤ ꯅꯪ ꯑꯗꯨꯝ ꯍꯥꯏꯔꯛꯄꯒ ꯑꯩ ꯑꯗꯨꯝ ꯃꯄꯥꯟꯗ ꯊꯣꯛꯑꯒ ꯉꯥꯏꯔꯝꯒꯦꯕ ꯑꯩꯈꯣꯏ ꯂꯝꯕꯤꯁꯦ ꯅꯪ ꯍꯥꯏꯗꯤ ꯂꯝꯕꯤꯁꯦ ꯑꯅꯤ ꯐꯥꯡꯕꯅꯦꯕ ꯑꯗꯨꯗꯨꯅ ꯅꯪ ꯒ꯭ꯌꯥꯟ ꯇꯥꯔꯕꯗꯨꯅ ꯑꯩ ꯃꯄꯥꯟꯗ ꯑꯗꯨꯝ ꯊꯣꯛꯑꯒ ꯉꯥꯏꯔꯝꯒꯦꯕ ꯅꯪ ꯑꯗꯨꯝ ꯐꯣꯟ ꯇꯧꯔꯒ ꯑꯩꯉꯣꯟꯗ ꯑꯗꯨꯝ ꯑꯩꯗ ꯁꯨꯃꯥꯏꯅ ꯇꯧꯋꯦ ꯊꯣꯔꯛꯑꯦ ꯈꯣꯠꯂꯦ ꯑꯗꯨꯗꯤ ꯑꯗꯨꯝ ꯆꯥꯎꯧꯔꯥꯛꯄ ꯑꯃ ꯍꯥꯏꯔꯛꯑꯣꯕ
ꯑꯣ ꯑꯗꯨꯣ ꯅꯪ ꯂꯩꯕꯗꯤ ꯅꯊꯟꯗ ꯂꯩꯔ ꯣ ꯅꯠꯇ꯭ꯔꯒ ꯃꯤꯒ ꯂꯩꯃꯤꯟꯅꯕ꯭ꯔꯣ ꯀꯃꯥꯏꯅ ꯇꯧꯒꯦ
ꯑꯩꯁꯦ ꯑꯩ ꯏꯇꯣꯝꯇꯅꯦ ꯂꯩꯔꯤꯁꯦ ꯁꯤꯡꯒꯜ ꯔꯨꯝ ꯂꯧꯔꯒ ꯂꯩꯕꯅꯦꯕ ꯑꯗꯨꯅ ꯍꯥꯏꯗꯤ ꯑꯗꯨꯝ ꯏꯇꯣꯝꯇ ꯂꯩꯕꯅꯗꯤ ꯐꯩꯌꯦ ꯅꯪꯁꯨ ꯑꯗꯨꯃꯥꯏꯅ ꯂꯩꯒꯦꯅ ꯈꯜꯂꯤꯗꯣ ꯌꯥꯝ ꯐꯔꯕꯅꯦ ꯄꯤ ꯖꯤꯒ ꯍꯥꯏꯔꯨꯔꯗꯤꯀꯣ ꯏꯇꯣꯝꯇ ꯂꯩꯔꯒ ꯏꯇꯣꯝꯇ ꯍꯥꯏꯗꯤ ꯆꯥꯅꯤꯡꯕ ꯊꯪꯅꯤꯡꯕ ꯑꯃ ꯐꯥꯎꯔꯛꯄꯗ ꯑꯗꯨꯝ ꯑꯃꯕꯨ ꯑꯣꯏꯔꯣ ꯑꯃꯕꯨ ꯑꯣꯏꯔꯣ ꯑꯗꯨꯝ ꯊꯣꯡꯉꯒ ꯅꯁꯥꯅꯁꯨ ꯆꯥꯖꯕ ꯌꯥꯏꯅ ꯑꯗꯒꯤ ꯅꯠꯇ꯭ꯔꯁꯨ ꯅꯪ ꯆꯥꯅꯤꯡꯗꯦ ꯉꯁꯤꯗꯤ ꯆꯥꯖꯔꯔꯣꯏꯅ ꯍꯥꯏꯔꯒꯁꯨ ꯅꯥꯇꯣꯝꯇ ꯑꯣꯏꯔꯕꯅꯤꯅ ꯆꯔꯥ ꯍꯦꯟꯗꯣꯛꯄꯗ ꯀꯩꯁꯨ ꯕꯦꯔꯥ ꯂꯩꯇꯦꯗꯅ ꯃꯤ ꯑꯅꯤ ꯁꯨꯅ ꯂꯩꯔꯛꯑꯒꯗꯤ ꯃꯥꯒꯤ ꯑꯇꯣꯞꯄ ꯑꯃꯗꯨꯒꯤ ꯑꯃꯨꯛ ꯈꯜꯂꯒ ꯅꯪ ꯊꯣꯡꯗꯕ ꯌꯥꯔꯛꯑꯣꯏ ꯑꯗꯨꯃꯥꯏꯅ ꯑꯗꯨꯝ ꯇꯧꯗꯣꯏꯅꯤꯅ ꯅꯅꯥꯇꯣꯝꯇ ꯂꯩ ꯀꯥꯏꯗꯣ ꯌꯥꯝ ꯐꯔꯕꯅꯦ ꯑꯩꯒꯤꯁꯦ ꯑꯩ ꯏꯇꯣꯝꯇꯅꯦ ꯂꯩꯔꯤꯁꯦ ꯑꯗꯨꯅ ꯅꯨꯡꯉꯥꯏꯌꯦꯕ ꯑꯗꯨꯒꯨꯝꯕꯩ ꯍꯥꯏꯔꯒꯗꯤ
ꯍꯣꯏ ꯑꯗꯨꯏꯅꯦ ꯑꯗꯨꯅ ꯐꯩ ꯍꯥꯏꯗꯤ ꯅꯣꯡ ꯍꯥꯏꯗꯤ ꯆꯥꯛ ꯆꯥꯅꯤꯡꯗ꯭ꯔꯦ ꯍꯥꯏ ꯇꯥꯔꯁꯤꯦ ꯏꯊꯟꯇ ꯑꯣꯏꯔꯗꯤ ꯃꯤꯒꯤ ꯑꯃ ꯍꯧꯒꯦꯔꯥ ꯆꯥ ꯑꯃ ꯊꯛꯀꯦꯔꯥ ꯑꯗꯨꯃꯥꯏꯅ ꯇꯧꯋꯤ ꯃꯤ ꯑꯅꯤ ꯂꯩꯃꯤꯟꯅꯕ ꯍꯥꯏꯁꯤꯗꯤ ꯑꯩꯅ ꯄꯨꯛ ꯊꯜꯂꯦ ꯍꯥꯏꯔꯣ ꯃꯥꯅ ꯆꯥꯛ ꯆꯥꯅꯤꯡꯉꯤꯃꯦꯅ ꯈꯜꯂꯣ ꯍꯥꯏꯗꯤ ꯈꯟꯗ ꯅꯨꯡꯉꯥꯏꯇꯦꯗꯅ ꯑꯗꯨꯗ ꯊꯗ ꯑꯣꯏꯣꯏ ꯇꯥꯔꯗꯤ ꯍꯥꯏꯗꯤ ꯑꯆꯥꯄꯣꯠ ꯑꯃ ꯆ ꯒꯦꯔ ꯀꯩꯗꯧꯒꯦꯔ ꯉꯁꯤꯗꯤ ꯆꯥꯗ ꯕꯤꯗ ꯇꯣꯛꯑꯒꯦ ꯈꯣꯠꯂꯒꯦ ꯑꯗꯨ ꯅꯨꯡꯉꯥꯏ ꯗꯅ ꯑꯗꯣ ꯍꯥꯏꯗꯤ ꯑꯗꯨꯝ ꯄꯥꯎꯗꯨ ꯐꯥꯎꯔꯛꯑꯒꯦ ꯍꯥꯏꯗꯤ ꯑꯩꯁꯦ ꯑꯩꯈꯣꯏꯃꯥꯍꯣꯏꯗ ꯍꯥꯏꯔꯞꯗꯤ ꯍꯪꯉꯛꯒꯦꯕ ꯑꯩꯅ ꯋꯥꯔꯤꯗꯤ ꯍꯥꯏꯔꯞ ꯁꯥꯒ꯭ꯔꯦꯕ ꯗ ꯅꯪꯒꯤ ꯃꯅꯥꯛꯇ ꯀꯥ ꯑꯍꯥꯡꯕ ꯂꯩꯕ꯭ꯔꯥ ꯍꯪꯉꯛꯈꯤꯒꯦ ꯈꯣꯠꯈꯤꯒꯦꯅ ꯑꯩꯅ ꯑꯗꯨꯃꯥꯏꯟ ꯗꯤ ꯍꯥꯏꯒꯤꯕꯅꯦꯕ ꯑꯗꯣ ꯑꯩꯅ ꯑꯗꯨꯝ ꯂꯥꯛꯑꯝꯗꯥꯏꯗꯣ ꯑꯗꯨꯗ ꯅꯪꯉꯣꯟꯗ ꯍꯥꯏꯔꯛꯑꯒꯦꯀꯣ
ꯍꯣꯏ ꯍꯣꯏ ꯑꯗꯨꯃꯥꯏꯅ ꯇꯧꯔꯁꯤ ꯌꯥꯏ ꯑꯗꯨꯃꯥꯏꯅ ꯑꯗꯨꯝ ꯄꯥꯎꯗꯣ ꯍꯥꯏꯔꯛꯑꯣ ꯑꯗꯨꯗꯨꯒ ꯑꯩꯗꯣ ꯑꯗꯨꯃꯥꯏꯅ ꯇꯧꯔꯒ ꯃꯄꯨꯗꯁꯨ ꯍꯥꯏꯐꯦꯠ ꯑꯩꯅ ꯆꯥꯎꯔꯥꯛꯄ ꯍꯧꯖꯤꯛꯇꯩꯕꯨꯗꯤ ꯄꯜꯂꯒ ꯑꯗꯨꯝ ꯊꯝꯃꯒꯦ ꯑꯗꯨꯒ ꯅꯪ ꯂꯥꯛꯑꯝꯗꯤꯀꯥꯟꯗ ꯑꯗꯨꯝ ꯍꯥꯏꯔꯛꯂꯣ ꯑꯗꯣꯏꯗꯤ ꯑꯗꯨ ꯊꯝꯃꯒꯦꯀꯣ ꯑꯩꯁ ꯁꯦ ꯁꯤꯗ ꯕꯖꯥꯔꯗꯁꯨ ꯆꯠꯇꯨꯕ ꯑꯗꯨꯗꯨꯒꯤ ꯑꯩꯁꯦ ꯏꯃꯥꯟꯅꯕꯤ ꯑꯃꯁꯨ ꯑꯁꯣꯝꯗꯩ ꯂꯥꯛꯇꯅ ꯉꯥꯏ ꯂꯩꯔꯦꯕ
ꯍꯣꯏ ꯍꯣꯏ